ꯍꯜꯂꯣ
ꯍꯜꯂꯣ ꯍꯜꯂꯣ ꯍꯜꯂꯣ
ꯇꯥꯏꯒꯣ
ꯀꯩꯇꯧꯕ꯭ꯔꯣ꯫
ꯍꯧꯖꯤꯛꯁꯦ ꯀꯔꯤ ꯇꯧꯕ ꯃꯇꯝꯔ
ꯐꯤꯐꯥꯏ ꯃꯇꯝ
ꯎꯝ ꯊꯤ ꯐꯥꯏꯔꯦ ꯑꯗꯨꯗꯤ ꯊꯤ ꯐꯥꯏꯔꯒ ꯂꯩꯌꯦ꯫
ꯍꯧꯖꯤꯛꯇꯣ ꯆꯥꯔꯦꯗ ꯍꯣꯏ ꯅꯥꯏ ꯅꯥꯏꯗꯤꯒ ꯀꯣꯜ ꯇꯧꯕ ꯑꯗꯣ ꯃꯨꯠꯈ꯭ꯔꯕ ꯑꯗꯨ ꯃꯊꯟꯇ
ꯀꯔꯤ ꯀꯔꯤ ꯀꫭꯟꯗ ꯏꯆꯝ ꯆꯝ
ꯑꯗꯣ ꯃꯗꯣ ꯃꯥꯗꯣ ꯀꯣꯛ ꯇꯥꯕ ꯀꯤꯔꯦ ꯍꯥꯏꯌꯦ ꯑꯃꯨꯛ
ꯀꯩꯒꯤ ꯍꯥꯏꯕ
ꯈꯪꯗꯦ
ꯀꯔꯤꯒꯤ ꯍꯥꯥ
ꯅꯪ ꯔꯤꯖꯦꯛ ꯆꯠ ꯑꯥ ꯔꯤꯖꯦꯛ ꯆꯠꯂꯗꯤ ꯅꯨꯡꯁꯤꯕ ꯃꯥꯜꯂꯦ꯫
ꯃꯥꯏꯗꯤ ꯂꯣꯏꯈ꯭ꯔꯦ ꯍꯥꯏꯕ꯭ꯔꯣ ꯀꯔꯤ ꯍꯥꯏꯕ꯭ꯔꯣ ꯈꯪꯗꯦ꯫
ꯂꫭꯏꯗ꯭ꯔꯤꯗ ꯂꯩꯕ ꯃꯥꯜꯂꯦ ꯅꫭꯏꯗꯤ ꯀꫭꯜ ꯇꯧꯗꯕ꯭ꯔꯣ꯫
ꯉꯗꯦ ꯑꯩꯅ ꯀꯣꯜ ꯇꯧꯔꯁꯨ ꯄꯥꯏꯈꯠꯇꯕꯗꯨꯕꯨ
ꯑꯣ
ꯈꯪꯗꯦꯗꯥ
ꯈꯪꯗꯦꯗ ꯑꯗꯨꯕꯨꯗꯤ ꯃꯅꯥꯁꯨ ꯍꯪꯕ ꯅꯣꯏ ꯑꯅꯤ ꯀꯥꯎ ꯇꯧꯕ꯭ꯔꯥꯅ ꯇꯥꯎꯋꯦ ꯍꯥꯏꯌꯦ ꯑꯗꯣ ꯍꯣꯏꯗꯤ ꯇꯧꯗꯦ ꯍꯥꯏꯌꯦ ꯅꯪ ꯅꯪꯅ ꯕꯤꯖꯤ ꯑꯣꯏꯕꯒꯤ ꯑꯩꯅ ꯃꯅꯥ ꯑꯩꯈꯣꯏ ꯑꯅꯤꯗꯤ ꯀꯣꯜ ꯇꯧꯕ꯭ꯔꯥꯅ ꯍꯪꯕ꯫ ꯑꯩꯅ ꯍꯣꯏ ꯍꯥꯏꯕ ꯑꯗꯣ ꯃꯉꯣꯟꯗꯗꯤ ꯇꯧꯗ꯭ꯔꯦ ꯍꯥꯏꯌꯦ ꯑꯗꯣ ꯅꯪꯅ ꯕꯤꯖꯤ ꯑꯣꯏꯕꯒꯤꯅꯦ ꯍꯥꯏꯕꯅꯦꯕ ꯑꯩꯅ
ꯎꯝ꯫ ꯈꯪꯗ꯭ꯔꯦꯅꯦ
ꯒꯥꯏꯅ ꯆꯠꯄꯤꯒꯦꯔꯥ ꯈꯪꯅꯦ ꯑꯩꯈꫭꯏꯁꯨ
ꯀꯣꯏꯕ ꯆꯠꯄ ꯑꯣꯏꯔꯝꯅꯤꯅꯦ꯫
ꯎꯝ꯫
ꯀꯔꯤ ꯏꯟꯁꯥꯡ ꯆꯥꯕ꯭ꯔꯣ꯫
ꯁꯤ ꯍꯋꯥꯏꯒꯤ ꯃꯔꯨꯗꯣ꯫ ꯕꯖꯥꯔꯗ ꯌꫭꯟꯕ ꯖꯥꯠꯇꫭ ꯍꯥꯡꯔꯒꯥ
ꯎꯝ꯫
ꯇꯨ ꯆꯥꯏꯌꯦ ꯍꯥꯎꯋꯦ ꯏꯃꯥꯟꯅꯕꯥꯅ ꯄꯤꯕ‌ꯅ‌ꯦ ꯆꯥꯎꯋ‌ꯣꯅꯥ
ꯍꯌ‌ꯦꯡꯗꯤ ꯀꯗꯥꯏ ꯆꯠꯀꯦꯔ‌ꯣ꯫
ꯁꯦꯁ ꯑꯩꯈꯣꯏꯕꯨ ꯌꯥꯝ ꯆꯠꯄ ꯇꯥꯞꯇꯥ
ꯍꯥꯥ
ꯑꯩꯈꯣꯏꯕꯨ ꯌꯥꯝ ꯆꯠꯄ ꯃꯑꯣꯡꯗ
ꯅꯣꯏꯕꯨ ꯌꯥꯝ ꯆꯠꯂꯦ ꯍꯥꯏꯕ ꯅꯠꯇꯦꯗ ꯑꯦꯅꯤ ꯄ꯭ꯂꯥꯟ ꯍꯥꯏꯅꯤꯅ ꯑꯗꯥꯏꯅ ꯆꯠꯊꯣꯛꯅꯤꯡꯉꯗꯤ
ꯁꯤꯒ ꯂꯥꯛꯅꯤ ꯍꯌꯦꯡꯗꯤ ꯌꯨꯝꯗ ꯃꯄꯥꯟ ꯊꯣꯛꯄꯩꯗ ꯈꯪꯗ‌ꯦ
ꯂꯩꯕꯤꯌꯨ ꯂꯩꯕꯤꯌꯨ ꯍꯩ ꯋꯥꯏꯗ ꯉꯁꯤ
ꯀꯔꯤꯒꯤ
ꯇꯨꯝꯃꯟꯕꯒꯤ ꯁꯤꯗꯧꯔ‌ꯦ ꯁꯤꯗꯤ
ꯉꯁꯤꯒꯤ ꯕ‌ꯣꯜꯁꯨ ꯐꯖꯗꯦ
ꯎꯝ
ꯍꯌ‌ꯦꯡꯒꯤꯗ ꯑꯃꯨꯛ ꯌ‌ꯦꯡꯒ‌ꯦ
ꯁꯥꯎꯠ ꯑꯐ꯭ꯔꯤꯀꯥꯗ꯭ꯔ ꯂꯩꯕꯗ‌ꯣ
ꯎꯝ ꯌꯦꯡꯅꯤꯡꯗꯦ ꯑꯗꯨꯗꯤ
ꯎꯝ ꯎꯝ
ꯃꯤꯏꯒꯤꯗꯤ ꯌꯥꯝ ꯊꯦꯡꯅ ꯇꯨꯝꯃ ꯃꯥꯜꯂꯦ
ꯍꯥꯥ
ꯅꯣꯏ ꯌꯨꯝ ꯅꯣꯏ ꯌꯨꯝꯁꯦ ꯌꯥꯝ ꯊꯦꯡꯅ ꯇꯨꯝꯕ ꯃꯥꯜꯂꯤꯕ
ꯎꯝ ꯌꯥꯝ ꯊꯦꯡꯗꯕꯥꯅꯤꯗ ꯇꯥꯕ꯭ꯔ‌ꯣ
ꯎꯝ ꯇꯥꯏꯌꯦ ꯅꯣꯏ ꯌꯨꯝꯒꯤ ꯃꯤꯁꯤꯡꯁꯨ ꯄꯥꯏꯈ꯭ꯔꯕ꯭ꯔꯣꯁꯦ
ꯑꯦꯁ ꯇꯣꯛꯈ꯭ꯔꯦ
ꯍꯥ
ꯈꯪꯗ‌ꯦ ꯄꯥꯏꯒꯤꯗ‍꯭ꯔ‌ꯦ ꯇ‌ꯣꯛꯈꯔꯦ ꯅ‌ꯣꯏꯅ ꯇꯜꯂ‌ꯦ ꯍꯥꯏ ꯃꯇꯝ ꯂꯩꯇꯦ ꯍꯥꯏ ꯑꯗꯨꯃꯥꯏꯅ ꯇꯧꯕ ꯅꯣꯏꯅꯤ ꯊꯕꯥꯛ ꯇꯧꯅ ꯃꯣꯏꯗꯤ ꯊꯕꯛ ꯇꯧꯔꯕꯅꯤꯅꯀꯣ ꯑꯩꯈꯣꯏꯗꯤ ꯃꯤꯔꯦꯝꯅꯤꯅ
ꯊꯥꯕꯥꯛ ꯇꯧꯔꯗꯤ ꯇꯥꯎꯗ꯭ꯔꯁꯨ ꯌꯥꯏꯗ ꯑꯈ‌ꯣꯏꯗꯤ ꯊꯕꯥꯛ ꯊꯕꯥꯛ ꯇꯧꯗꯕꯅꯤꯅ
ꯍꯣꯏ
ꯌꯥꯝ ꯇꯨꯝꯅꯤꯡꯕ ꯃꯥꯜꯂ‌ꯦꯀ‌ꯣ ꯇꯜꯂꯦꯍ‌ꯦ ꯌꯥꯝ ꯋꯥꯕ ꯃꯥꯜꯂ‌ꯦꯕ ꯇꯜꯂ‌ꯦꯕ
ꯑꯦꯁ ꯌꯥꯝ ꯋꯥꯔꯦꯁꯤꯗꯤ ꯃꯤꯅ ꯐꯖꯅ ꯐꯨꯠ
ꯁꯤꯗꯤ ꯅꯪ ꯈꯛꯇꯅꯤꯀ‌ꯣ ꯑꯩꯅ ꯈꯪꯕꯁꯦ
ꯃꯤꯅ ꯐꯨꯕꯤꯕ ꯃꯥꯂꯦ ꯁꯤꯁꯦ ꯀꯨꯝꯁꯤꯒꯤ
ꯌꯥꯔꯒꯥ ꯄꯨꯕꯤꯒ‌ꯤꯔꯀ‌ꯣ
ꯍꯩ ꯍꯥ
ꯑꯉꯥꯡ ꯂꯣꯏꯔꯒ
ꯑꯉꯥꯡꯒꯥꯏꯅ ꯅꯪꯖꯤ ꯑꯩꯕꯨ ꯌꯥꯝꯅ ꯂꯥꯛꯇꯣꯏꯅꯤ ꯃꯇꯝꯁꯤꯀꯣ ꯌꯥꯏ ꯌꯥꯏ
ꯑꯉꯥꯡꯅꯤ ꯅꯥꯏꯅ ꯑꯩꯈꯣꯏꯗꯒꯤꯗꯤ
ꯆꯨꯝꯃꯦ ꯆꯨꯝꯃꯦ ꯅꯪꯅ
ꯏꯃꯥꯟꯅꯕꯤ ꯍꯣꯏ ꯑꯩꯈꯣꯏ ꯀ꯭ꯂꯥꯁ ꯅꯥꯏꯟ ꯑꯦꯠ ꯅꯥꯏꯟ ꯇꯦꯟ ꯀꯥꯕ ꯃꯇꯝꯗ ꯌꯨꯝ ꯄꯥꯟꯈ꯭ꯔꯕꯁꯤꯡꯗꯤ ꯃꯆꯥ ꯂꯣꯏ ꯆꯥꯎꯈ꯭ꯔꯦ ꯀ꯭ꯂꯥꯁ ꯋꯥꯟ ꯇꯨꯒꯨꯝꯕ ꯀꯥꯕ ꯃꯥꯜꯂꯤꯗ
ꯑꯥ ꯅꯣꯏꯒꯤ ꯄꯥꯜꯂꯣꯍꯦ ꯊꯦꯡꯅꯤ
ꯌꯨꯝ ꯄꯥꯜꯂꯦ ꯀꯔꯤ ꯇꯧꯅꯤ ꯃꯤ ꯌꯨꯝꯒꯤ ꯃꯤꯅꯥꯏꯗꯤ ꯇꯧꯅꯤꯡꯗꯦꯗ ꯍꯧꯖꯤꯛꯇꯤ
ꯏꯁ ꯃꯇꯝ ꯊꯦꯡꯅꯤꯀꯣ
ꯏꯁꯥꯕꯨ ꯂꯥꯏꯔꯤ ꯌꯥꯏ ꯑꯗꯨ ꯑꯣꯏꯔꯁꯨ ꯑꯩꯈꯣꯏꯒꯤ ꯊꯣꯛꯇꯗꯤ ꯃꯤꯅꯥꯏ ꯑꯣꯏꯕ ꯇꯥꯕ
ꯅꯠꯇ꯭ꯔꯣ
ꯎꯝ ꯎꯝ ꯎꯝ ꯃꯥꯅꯤ ꯃꯥ
ꯅꯨꯄꯤ ꯄꯨꯟꯁꯤꯁꯦ ꯑꯁ ꯇꯜꯂꯦ
ꯀꯩꯒꯤ ꯇꯟꯕ꯭ꯔꯣ
ꯅꯨꯄꯤꯒꯤ ꯄꯨꯟꯁꯤꯁꯦ ꯂꯥꯏꯕ ꯅꯠꯇꯦ
ꯅꯨꯄꯥ ꯑꯃꯨꯛ ꯑꯣꯏꯔꯒꯦꯔꯣ ꯑꯗꯨꯗꯤ
ꯅꯨꯄꯥ ꯑꯃꯨꯛꯀ ꯑꯣꯏꯅꯤꯡꯉꯕꯣ
ꯅꯨꯄꯥꯁꯨ ꯑꯣꯏꯅꯤꯡꯗꯕ
ꯑꯁ ꯅꯪꯖꯤꯗꯤ ꯕꯦꯔꯥꯅꯤꯍꯦ
ꯅꯨꯄꯥꯅ ꯄꯩꯁꯥ ꯇꯥꯟꯗ꯭ꯔꯗꯤ ꯍꯤꯡꯕ ꯌꯥꯔꯣꯏ ꯑꯗꯨ ꯑꯃꯨꯛ ꯅꯨꯄꯤ ꯇꯣꯂꯣꯞ ꯆꯥꯕ ꯂꯧꯔꯁꯨ ꯃꯥꯒꯤ ꯃꯈꯥꯗ ꯂꯩꯅꯤ ꯑꯃꯨꯛ
ꯎꯝ ꯎꯝ ꯎꯝ
ꯅꯠꯇ꯭ꯔꯣ
ꯎꯝ ꯎꯝ ꯃꯥꯅꯤ ꯃꯥꯅꯤ
ꯑꯗꯨꯃꯥꯏꯅ ꯇꯧꯋꯦꯅ ꯍꯧꯖꯤꯛꯀꯥꯟꯗꯤ
ꯑꯗꯨꯅꯦ ꯅꯨꯄꯥ ꯑꯐꯕ ꯑꯃ ꯊꯤꯌꯣ ꯇꯣꯂꯣꯞ ꯆꯥꯕ ꯑꯃ ꯀꯣꯟꯅ ꯅꯨꯡꯉꯥꯏꯅ ꯂꯩꯅꯕ
ꯑꯁ
ꯗꯤꯌꯣ ꯈꯣꯏꯗꯤ ꯄꯨꯔꯥ ꯑꯦꯛꯇꯤꯞꯅꯦꯍꯦ ꯃꯣꯏꯗꯤ
ꯑꯦꯛꯇꯤꯞ ꯄꯥꯝꯗꯦ ꯃꯥꯗꯤ ꯈꯪꯉꯦꯗ ꯑꯩꯈꯣꯏ ꯀꯣꯂꯦꯖ ꯁꯨ ꯑꯗꯨꯃꯥꯏꯅ ꯇꯧꯋꯦꯅ
ꯑꯦꯛꯇꯤꯡꯖꯨ ꯈꯔ ꯀꯜꯂꯦ ꯃꯥꯗꯤ
ꯂꯧꯔꯣ ꯅꯨꯡꯉꯥꯏꯒꯅꯤ
ꯎꯝ ꯎꯝ ꯎꯝ ꯎꯝ ꯎꯝ ꯅꯪ ꯂꯧꯔꯣ ꯅꯪ ꯅꯪ ꯂꯧꯔꯣ ꯅꯪ ꯅꯨꯄꯥ
ꯁꯤꯁ ꯑꯩꯗꯤ ꯀꯃꯥꯏ ꯂꯧꯅꯤ ꯅꯨꯄꯥꯁꯨ ꯑꯣꯟꯕ ꯌꯥꯕꯗꯨꯕꯨ
ꯎꯝ ꯅꯨꯄꯤ ꯃꯁꯦꯟꯁꯨ ꯀꯨꯣꯏꯅꯔꯤꯗꯨꯗꯤ
ꯑꯩꯈꯣꯏꯗꯤ ꯑꯗꯨꯒꯨꯝꯕ ꯃꯤ ꯅꯠꯇꯦ ꯑꯩꯈꯣꯏꯗꯤ ꯅꯨꯄꯤꯕꯨ ꯄꯥꯝ ꯄꯥꯝꯗꯦꯗ ꯑꯩꯈꯣꯏꯗꯤ
ꯎꯝ ꯄꯥꯝꯕꯁꯨ ꯌꯥꯎꯕꯅꯤ
ꯑꯩꯗꯤ ꯌꯥꯎꯗꯦꯗ ꯑꯗꯨ ꯑꯣꯏꯔꯁꯨ
ꯎꯝ
ꯍꯥꯏꯕꯤꯒꯦ ꯑꯩꯅ
ꯍꯥꯥ
ꯍꯥꯏꯕꯤꯒꯦꯕ ꯑꯩꯅ
ꯇꯥꯅꯤꯡꯗꯦꯍꯦ ꯆꯠꯂꯣ ꯅꯪ ꯅꯝꯕꯔ ꯕ꯭ꯂꯣꯛ ꯊꯝꯃꯅꯤꯅꯦ
ꯀꯥꯏꯗꯦ
ꯐꯥꯁ ꯀꯥꯏꯗꯦ ꯑꯁꯦꯡꯕ
ꯎꯝ
ꯎꯝ ꯅꯪ ꯂꯩꯔꯝꯒꯅꯨ
ꯀꯥꯏꯗꯦ ꯑꯁꯦꯡꯕꯒꯤ
ꯑꯁ ꯑꯁ ꯑꯁ ꯃꯪ ꯐꯥꯔꯁꯤ ꯀꯣ
ꯌꯥꯔꯦ ꯍꯣꯏ ꯃꯡ ꯐꯥꯔꯣ
ꯅꯪꯒꯤ ꯅꯪꯒꯤꯅ ꯍꯦꯟꯅ ꯃꯥꯡꯅꯤ
ꯑꯦ ꯑꯦ ꯍꯣꯏ ꯍꯣꯏ ꯃꯥꯡꯉꯦ ꯃꯥꯉꯦ
ꯍꯧꯖꯤꯛ ꯃꯪ ꯐꯥꯔꯣ ꯍꯥꯏꯔꯗꯤ
ꯌꯥꯝ ꯇꯧꯅꯤꯡꯗꯕ ꯇꯥꯏꯞꯇ ꯑꯩꯅ ꯍꯥꯏꯃꯟꯕꯒꯤ ꯇꯥꯎꯕ ꯃꯥꯜꯂꯦ ꯅꯪꯁꯦ ꯍꯥꯏꯔꯣꯏ ꯍꯧꯖꯤꯛ ꯇꯦ ꯑꯃꯨꯛ ꯉꯁꯤꯅ ꯂꯥꯁꯅꯦ ꯍꯥꯏ ꯑꯃꯨꯛ ꯍꯥꯏꯔꯣꯏ
ꯑꯁ ꯋꯥꯈꯜꯗꯣ ꯌꯥꯝꯅ ꯐꯠꯇꯕ ꯋꯥꯈꯜꯗꯣ ꯂꯣꯏꯔꯦ ꯂꯣꯏꯔꯦ
ꯇꯧꯕꯤꯌꯣ ꯅꯨꯡꯁꯤꯅ
ꯑꯁ ꯅꯪ ꯅꯥꯗ꯭ꯔꯗꯤ ꯇꯧꯔꯛꯅꯤꯅ ꯅꯪ ꯅꯝꯕꯔ ꯂꯩꯅꯤꯅꯀꯣ ꯅꯩ ꯅꯝꯕꯔ ꯂꯩꯕꯅꯤꯅ ꯑꯗꯨꯝ ꯇꯧꯔꯛꯀꯅꯦꯕ
ꯌꯥ꯭ꯔꯦ
ꯀꯔꯤꯒꯤ ꯌꯥꯕ꯭ꯔꯣ ꯂꯩꯔꯦꯅ ꯑꯩ ꯐꯩ ꯐꯩ ꯀꯩꯁꯨ ꯍꯥꯏꯗꯦ ꯀꯩꯁꯨ ꯍꯥꯏꯗꯦ
ꯀꯔꯤ ꯍꯥꯏꯕ ꯑꯩ ꯐꯖꯅ ꯇꯥꯗꯦꯗ ꯍꯧꯖꯤꯛꯀꯤꯗꯣ
ꯑꯦ ꯀꯩꯁꯨ ꯍꯥꯏꯗꯦ ꯀꯩꯁꯨ ꯍꯥꯏꯗꯦ
ꯍꯥꯏꯕꯗꯤ ꯃꯥꯂꯦꯗ ꯐꯨꯅꯤꯀꯣ ꯑꯩꯗꯤ
ꯃꯤ ꯇꯥꯅꯤ ꯃꯤ ꯇꯥꯅꯤ ꯃꯤ ꯇꯥꯅꯤ ꯅꯨꯡꯉꯥꯏꯔꯣꯏ꯫
ꯌꯦꯡꯉꯨ ꯅꯪ
ꯁꯦꯁ ꯌꯦꯡꯁꯦ ꯌꯦꯡꯁꯦꯀꯣ꯫ ꯈꯥꯏꯅꯁꯤꯀꯣ ꯎꯝ
ꯌꯦꯉꯨꯅ
ꯎꯝ ꯎꯝ
ꯈꯪꯅꯤꯕꯅ
ꯀꯔꯤ ꯈꯪꯕ꯭ꯔꯣ?